ꯌꯥꯏꯌꯦ ꯌꯥꯝꯅ ꯅꯨꯡꯉꯥꯏꯌꯦ ꯊꯥꯒꯠꯆꯔꯤ
ꯅꯣꯡ ꯆꯨꯔꯣ ꯑꯃꯨꯛꯀꯥ
ꯅꯣꯏꯔꯣꯝꯗꯗꯤ ꯂꯧ ꯍꯨꯟꯕ ꯀꯥꯟꯗ ꯀꯔꯤ ꯍꯥꯏꯁꯤꯔꯥ ꯂꯧꯍꯣꯟꯗꯣ ꯃꯌꯥꯝ ꯃꯌꯥꯝ ꯍꯨꯟꯕꯒꯨꯝꯕ ꯂꯩꯕ꯭ꯔꯥꯀꯣ ꯑꯗꯨ ꯃꯥꯏꯅ ꯐꯪꯒꯗꯧꯕ ꯑꯣꯏꯔꯗꯤ
ꯑꯗꯨꯃꯥꯏꯅ ꯌꯣꯟꯕꯒꯨꯝꯕ
ꯂꯧꯍꯣꯟ ꯌꯣꯟꯕ꯭ꯔꯣ
ꯎꯝ ꯂꯧꯍꯣꯟ ꯍꯨꯟꯂꯒꯥ ꯂꯦꯝꯕ ꯈꯣꯠꯄ ꯇꯧꯕꯗꯨ ꯌꯣꯟꯅꯕ꯭ꯔꯣ ꯅꯣꯏꯔꯣꯝꯗꯗꯤ
ꯌꯣꯟꯅꯘꯦꯘꯥ ꯐ꯭ꯔꯤꯘ ꯘꯨꯃꯥꯏ ꯂꯧꯕ ꯌꯥꯏꯅꯤ
ꯍꯣꯏ
ꯑꯗꯨꯃꯥꯏꯅ ꯇꯧꯔꯒ ꯀꯣꯟꯅ ꯅꯣꯡ ꯆꯨꯔꯦ ꯍꯥꯏꯕ ꯀꯥꯟꯗ ꯂꯤꯡꯕ ꯑꯣꯏꯔꯣꯏꯗ ꯑꯗꯨꯁꯨ ꯇꯝꯕ ꯉꯝꯗꯕ ꯅꯣꯡꯕꯨ ꯑꯩꯈꯣꯏꯁꯦ ꯀꯔꯝꯍꯥꯏꯅ ꯇꯧꯁꯤꯔꯥ ꯍꯥꯏꯕꯗꯨ ꯈꯪꯗ꯭ꯔꯕꯀꯣ ꯃꯤ ꯒꯤꯂꯣꯏꯅ ꯀꯪꯅ ꯍꯨꯟꯗꯧꯕꯗꯤ ꯃꯇꯨꯝ ꯃꯇꯨꯝ ꯂꯩꯕꯗꯨ ꯀꯔꯝꯍꯥꯏꯅ ꯇꯧꯒꯅꯤ ꯑꯃꯨꯛꯀ
ꯏꯟꯖꯤꯟꯅ ꯈꯣꯟꯅꯉꯥꯏꯗꯨꯁꯨ ꯏꯟꯖꯤꯟꯗꯨꯁꯨ ꯆꯪꯕ ꯐꯔꯛ ꯇꯥꯏ ꯍꯌꯦꯅꯦ
ꯀꯔꯤ ꯆꯥꯡꯕ ꯐꯔꯛ ꯇꯕꯥ
ꯊꯔꯛ ꯁꯔꯛꯀꯤ ꯂꯩꯕꯥꯛꯇꯣ ꯅꯞꯀꯅꯤ ꯍꯥꯏꯌꯦ
ꯅꯣꯡ ꯇꯥꯗ꯭ꯔꯗꯤ ꯅꯞ ꯅꯞꯂꫭꯏꯅ
ꯑꯗꯨ ꯅꯍꯥꯟ ꯅꯣꯡ ꯅꯣꯡꯃ ꯇꯥꯏꯑꯦ ꯍꯥꯏꯑꯦ ꯇꯥꯕ ꯀꯥꯟꯗ ꯃꯗꯨꯗꯣ ꯈꯔ ꯅꯞꯀꯗꯧ ꯃꯥꯜꯂꯦ ꯍꯥꯏꯅ
ꯑꯗꯨꯒꯅꯦ ꯇꯗ꯭ꯔꯤꯉꯩꯗ ꯀꯣꯏꯁꯥꯎ ꯑꯩ ꯃꯥꯟꯕꯅ ꯍꯥꯏ ꯅꯣꯡ ꯇꯥꯔꯛꯑꯒꯗꯤ ꯈꯔ ꯇꯥꯔꯅꯤ ꯍꯥꯏꯗꯅ ꯇꯔ ꯃꯗ ꯍ꯭ꯔ ꯀ ꯍꯥꯏꯕꯤꯦ
ꯈꯪꯗꯦ ꯁꯤꯈꯣꯏꯒꯤ ꯏꯃꯨꯡ ꯁꯨꯈꯣꯏꯒꯤ ꯏꯃꯨꯡ ꯂꯧ ꯈꯨꯛꯎꯁꯦ ꯁꯨꯛꯌꯥ ꯌꯥꯗꯦ ꯑꯗꯨꯅ ꯅꯪ ꯃꯔꯛ ꯇꯥꯛꯄ ꯂꯥꯛꯑꫭ ꯃꯣꯏꯁꯦ ꯑꯩ ꯏꯁꯨ ꯍꯩꯕ ꯂꯩꯇꯦ ꯇꯞꯄꯅ ꯇꯞꯄꯅ ꯁꯤ ꯇꯧꯔꯗꯤ ꯁꯤꯅ ꯍꯥꯟꯅꯤꯅꯤ ꯍꯥꯏꯁꯦ ꯀꯔꯤꯁꯨ ꯈꯪꯗꯦ ꯃꯣꯏꯁꯦ ꯀꯔꯃ ꯍꯥꯥ ꯏꯔ ꯁ ꯈꯥꯗꯅꯦ ꯃꯣꯏ ꯆꯍꯤ ꯆꯞ ꯆꯨꯞꯄ ꯂꯧ ꯎꯔ ꯆꯠꯂꯒ ꯍꯧꯖꯤꯛꯐꯥꯎ ꯈꯪꯗꯦꯕ ꯑꯗꯨꯒꯤꯅꯦ ꯂꯧ ꯎꯔꯒ ꯃꯆꯨ ꯇꯥꯗꯔꯒ ꯍꯦꯛ ꯍꯦꯛꯇ ꯐ꯭ꯔꯤꯅ ꯃꯥꯡꯕꯗꯣ ꯅꯪ ꯌꯥꯎꯔ ꯑꯃꯨꯔꯛ ꯇꯥꯛꯄꯤꯌꯣ ꯁꯤꯈꯣꯏꯁꯦ ꯀꯔꯤꯁꯨ ꯈꯪꯗꯦ ꯍꯥꯏꯅ ꯂꯧ ꯂꯩꯇꯦ ꯂꯩꯇꯦ ꯍꯥꯏꯅ ꯋꯥꯈꯜ ꯊꯣꯛꯇ꯭ꯔꯒ ꯑꯘꯨꯝ ꯂꯩꯌꯦ ꯁꯤ ꯑꯣꯏꯔꯗꯤ ꯁꯤꯅ ꯐꯒꯅꯤ ꯍꯥꯏꯁꯤ ꯂꯥꯞꯄꯅꯤꯅ ꯑꯩꯈꯣꯏꯗꯤ ꯑꯗꯨꯅ ꯊꯨꯅ ꯊꯨꯅ ꯇꯧꯍꯧꯁꯤ ꯍꯥꯏꯔꯒ ꯍꯥꯟꯅꯗꯤ ꯏꯆꯤꯔꯣꯝꯗ ꯉꯥꯛꯇ ꯊꯕꯛ ꯆꯤꯜꯂꯦ ꯍꯥꯏꯅ ꯁꯣꯝꯗ ꯉꯥꯛꯇ ꯇꯧꯔ ꯂꯩꯌꯦ ꯏꯁꯥꯒꯤꯗꯤ ꯀꯔꯤꯁꯨ ꯍꯣꯠꯅꯔꯤ ꯃꯗꯨꯗ ꯕꯣꯔ ꯐꯪꯕ ꯑꯣꯏꯔꯗꯤ ꯈ꯭ꯋꯥꯏꯗꯒꯤ ꯐꯒꯗꯕꯅꯤ ꯃꯣꯏꯅ ꯃꯤꯒꯤꯗꯃꯛ ꯋꯥꯕꯁꯤ ꯏꯃꯨꯡꯗꯨꯒꯤ ꯍꯦꯟꯅ ꯃꯤꯒꯤ ꯑꯗꯨꯃꯛꯀꯤ ꯃꯍꯩꯗꯣ ꯀꯣꯟꯊꯪꯗ ꯐꯪꯕ ꯑꯣꯏꯔꯗꯤ ꯐꯒꯗꯧꯕ
ꯀꯔꯤ ꯆꯥꯔꯅꯤꯃꯥꯡ ꯂꯧꯎꯕ
ꯈꯪꯗꯦ
ꯑ ꯇꯥꯣ ꯆꯂꯣ ꯍꯣꯏ
ꯌꯥꯝ ꯃꯔꯛꯇꯔꯑꯗꯅ
ꯆꯠꯂꯨꯔꯁꯨ ꯆꯠꯇꯦ ꯀꯩꯗꯤ ꯇꯧꯒꯦꯔꯣ ꯈꯪꯗꯦ ꯑꯗꯨꯝ ꯂꯩꯌꯦ ꯅꯪ ꯅꯨꯄꯥꯅ ꯆꯠꯀꯅꯤ ꯍꯥꯏꯕꯁꯨ ꯍꯥꯏ ꯍꯧꯖꯤꯛꯅ ꯑꯃꯨꯛꯀ ꯀꯔꯤꯁꯨ ꯍꯥꯏꯗꯦ ꯌꯨꯝ ꯂꯣꯏꯔꯦ ꯍꯧꯖꯤꯛꯇꯤꯖ ꯈꯔꯥꯎ ꯍꯥꯏꯕꯅꯦ ꯑꯃꯨꯛꯀ ꯇꯨꯃꯤꯟꯅ ꯂꯩꯈꯔꯦ ꯅꯍꯥꯟꯗꯤ ꯌꯨꯝ ꯆꯠꯂꯒ ꯂꯣꯏꯈꯤꯁꯤꯅꯨ ꯌꯨꯝ ꯂꯣꯏꯕ ꯅꯥꯏꯗ꯭ꯔꯗꯤ ꯑꯩ ꯌꯥꯎꯗ꯭ꯔꯤꯐꯥꯎ ꯂꯣꯏꯕ ꯅꯥꯏꯔꯣꯏ ꯍꯥꯏꯌꯦ ꯀꯔꯤ ꯃꯥ ꯌꯥꯎꯕ ꯌꯥꯎꯗꯕ ꯀꯔꯤꯁꯨ ꯃꯣꯏ ꯗꯔꯀꯥꯔ ꯂꯩꯒꯦ ꯍꯧꯖꯤꯛꯇꯤ ꯂꯣꯏꯔꯦ ꯆꯠꯈ꯭ꯔꯣ ꯍꯥꯏꯕ ꯆꯠꯄ ꯅꯥꯏꯗꯤ ꯍꯧꯖꯤꯛ ꯑꯃꯨꯛꯀ ꯂꯧ ꯑꯃꯨꯛ ꯍꯥꯏꯔꯒ ꯂꯩꯌꯦ ꯑꯗꯨꯝ ꯈꯣꯝ ꯈꯣꯝꯃꯒ ꯂꯩꯌꯦ ꯀꯔꯤꯔꯗ ꯃꯣꯏꯅ ꯆꯠꯅꯤꯡꯕ ꯀꯥꯟꯗ ꯋꯥꯈꯜꯄꯥꯟꯅ ꯑꯗꯨꯝ ꯆꯠꯄ ꯃꯤꯅ ꯍꯥꯏꯁꯤ ꯉꯥ ꯅꯝꯐꯨ ꯅꯝꯐꯨ ꯆꯠꯄꯗꯤ ꯁꯨꯆ ꯆꯜꯂꯣꯏꯕ ꯃꯣꯏ ꯑꯣ ꯃꯣꯏꯅ ꯆꯠꯄ ꯌꯥꯔꯦ ꯍꯥꯏꯔ ꯀꯥꯟꯗ ꯑꯗꯨꯝ
ꯃꯥꯅ ꯇꯠꯄꯗꯁꯨ ꯌꯨꯝꯗ ꯊꯥꯔꯛꯇ꯭ꯔꯗꯤ ꯀꯤꯔ ꯀꯗ ꯌꯨꯝꯗꯒꯤ ꯑꯣꯟꯅ ꯇꯩꯅ
ꯑꯗꯨꯅꯦ ꯄꯕꯤꯁꯥ ꯇꯥꯜꯂꯦꯁꯨ ꯃꯣꯏꯌꯦ ꯁꯤꯁꯤꯅ ꯄꯝ ꯍꯩꯇꯦꯔꯣ ꯐ꯭ꯔꯤꯅ ꯐ꯭ꯔꯤꯌꯦꯅ ꯑꯗꯨꯝ ꯃꯥꯅ ꯂꯩꯔꯤꯉꯩꯗꯨꯁꯨ ꯑꯗꯨꯝ ꯎ ꯅꯪ ꯉ ꯐꯣꯟ ꯇꯧꯔꯛ ꯃꯔꯣ ꯍꯪꯉꯣ ꯅꯪꯒꯤ ꯀꯉꯩ ꯆꯀꯦ ꯍꯥꯏꯕ꯭ꯔꯥ ꯈ꯭ꯔꯣ ꯍꯥꯏꯅ ꯀꯔꯤ ꯈꯨꯝꯕ꯭ꯔꯥ ꯌꯦꯡ ꯁꯨꯝ ꯃꯐꯨꯗꯣ ꯋꯥꯔꯤ ꯁꯥꯔꯒ ꯑꯁ ꯅꯪꯒꯤ ꯄ꯭ꯂꯥꯟꯗꯤ ꯀꯩꯅꯣ ꯈꯣꯠꯄꯔꯣ ꯍꯥꯏꯅ ꯑꯗꯨꯝ ꯍꯥꯡꯉꯛꯕ ꯀꯔꯤ ꯈꯨꯝꯕ꯭ꯔꯥ ꯍꯥꯏꯅ ꯌꯦꯡꯉꯣ ꯍꯥꯏꯕ
ꯍ ꯐꯁꯤ
ꯢꯂꯤꯢ ꯑꯣꯏꯗꯨꯏꯔꯥ ꯑꯣꯏꯔꯣꯏꯗꯨꯏꯔꯥ
ꯃ ꯐꯥꯎ ꯀ꯭ꯔꯣ ꯀꯔꯦ ꯃꯤꯅꯥꯠ ꯃꯉꯥ ꯃꯉꯥ
ꯈꯪꯗ꯭ꯔꯦ ꯒꯌꯥꯟ ꯇꯥꯗꯦ
ꯇꯔꯣ
ꯃꯥꯅꯤ ꯎꯝ ꯑꯩꯁꯨ ꯀꯔꯤ ꯇꯧꯁꯤꯅꯣ ꯍꯥꯏꯅ ꯋꯥꯈꯜ ꯊꯣꯛꯇꯅ ꯂꯩꯔꯤ ꯈꯟ ꯊꯣꯛꯄ ꯍꯥꯏꯕ ꯑꯃꯐꯥꯎ ꯂꯩꯇ꯭ꯔꯦ ꯊꯣꯛꯇꯕꯄ ꯉꯥꯛꯇ ꯑꯣꯏꯔꯦ
ꯑꯣ ꯌꯥꯔꯒ
ꯍꯥ ꯀ꯭ꯔꯤ
ꯀ꯭ꯔꯤꯒꯤ ꯊꯥꯕꯛ ꯑꯗꯨꯃꯅ ꯇꯝ꯭ꯔꯣ
ꯑꯩ ꯊꯕꯛꯗꯤ
ꯑꯩꯒꯤ ꯍꯣꯟꯁꯤꯦꯕ ꯀꯣꯟꯅ ꯇꯥꯗ꯭ꯔꯕ
ꯑꯣꯧ ꯃꯔꯛꯅ ꯌꯥꯝ ꯊꯨꯕ
ꯍꯧꯖꯤꯛꯇꯤ ꯇꯥꯔꯗ
ꯎꯝ ꯑꯃꯨꯛ ꯇꯥꯏ
ꯃꯤ ꯀꯣꯅꯗꯔ ꯍꯥꯏ ꯅꯣꯡ ꯀꯥꯟꯅ ꯇꯥꯢ
ꯑꯩꯈꫭꯏ ꯔꯣꯝꯁꯨ ꯈꯔ ꯂꯥꯎꯑꯣ
ꯑꯗꯨꯅ ꯐꯗꯨꯢꯅꯤ
ꯑꯈꯣꯢꯔꯣꯝꯁꯨ ꯂꯥꯛꯑꯣ
ꯐꯨꯔꯍꯗꯤ ꯀꯣ ꯇꯨꯔꯦꯜ ꯑꯃ ꯂꯩꯌꯦꯕ ꯃꯗꯨ ꯇꯨꯔꯦꯜꯗꯣ ꯢꯁꯤꯡ ꯆꯧꯔꯦ ꯍꯥꯢꯈꯔꯗꯤ ꯀꯣꯟꯅ ꯂꯧ ꯄꯦꯡꯕ ꯐꯥꯎꯈꯔꯦ ꯀ꯭ꯔꯤ ꯀꯔꯥꯗꯣ ꯋꯥ ꯋꯥ ꯁꯨꯡꯋꯥ ꯋꯥꯗꯅ ꯢꯁꯤꯡ ꯆꯧꯈꯔꯝꯅꯤꯅ ꯋꯥꯠꯂꯛꯅꯤꯕꯥ ꯑꯩꯈꯣꯢꯒꯤ
ꯎꯝ
ꯍꯥꯠꯇꯥ ꯑꯃꯥꯔꯣꯝꯕꯨ ꯆꯨꯕꯤꯔꯗꯤ ꯌꯥꯔꯦ
ꯎꯝ
ꯇꯨꯔꯦꯜ ꯂꯩꯕꯅꯤꯅꯒꯣ
ꯎꯝ
ꯃꯥ ꯇꯗ
ꯎꯝ ꯅꯪ ꯉꯥꯡꯢꯁꯤ ꯆꯠꯄꯀꯣ ꯑꯦ ꯅꯪꯡ ꯀꯥꯟꯕꯩ ꯃꯈꯣꯟꯔꯥ ꯅꯦꯠꯋꯛ ꯆꯥꯞꯄꯩ ꯃꯈꯣꯟꯔ ꯀꯨꯔꯤꯔ ꯑꯃꯗꯤ ꯇꯧꯔꯦꯁꯤ
ꯈꯔꯗꯤ ꯇꯥꯏ
ꯈꯔꯗꯤ ꯇꯥꯢ
ꯀꯃꯥꯢꯅ ꯆꯥꯞꯄꯤꯆꯣ
ꯊꯧꯕꯒꯤ ꯃꯇꯥꯏꯔꯛꯏꯅꯣ
ꯐ
ꯅꯪꯒꯤ ꯃꯈꯣꯟꯒꯨꯝꯕ ꯁꯧꯕ
ꯊꯧꯕ
ꯃꯥꯥꯡꯒ꯭ꯔꯦ ꯑꯃꯨꯀ
ꯃ ꯋꯥ ꯏꯔꯝꯃꯤꯗꯗꯤ ꯁꯔꯕꯥ ꯏꯔꯝꯅꯤꯗꯤ
ꯎꯝ
ꯆꯕꯅ ꯑꯣꯏꯔꯝꯃꯦꯕ
ꯎꯝ
ꯔꯅ ꯀꯔꯤꯉ ꯆꯥꯦ
ꯈꯪꯗꯦꯅꯦ ꯍꯣꯔꯦꯟꯦꯟꯗꯤ ꯈꯥꯃꯦꯟ ꯁꯤꯟꯕ ꯑꯣꯏꯅ ꯊꯣꯡꯕ ꯇꯥꯕꯅꯤꯅꯦ
ꯈꯃꯦꯟꯅꯆꯤꯡꯕ
ꯎꯝ ꯉꯔꯥꯡ ꯂꯩꯔꯛꯑꯦ ꯑꯂꯨꯒꯨꯝꯕꯗꯤ ꯍꯥꯞꯅꯤꯡꯉꯥꯏ ꯂꯩꯇꯦ ꯑꯗꯨ ꯆꯥꯍꯟꯕ ꯇꯥꯔꯦ
ꯊꯨꯝꯌꯥꯛꯄꯤ ꯑꯃꯥ ꯂꯩꯔꯒꯥ ꯆꯥꯎꯅꯦ
ꯀꯔꯝꯕ ꯊꯨꯝꯌꯥꯛ ꯄꯤ
ꯎꯝ
ꯏꯅꯥꯎ ꯅꯨꯄꯥ ꯑꯃꯗꯤ ꯊꯨꯝꯌꯥꯛꯄꯤ ꯆꯥꯅꯤꯡꯗꯦ ꯍꯥꯏꯌꯦ
ꯃꯥ ꯆꯥꯅꯤꯡꯗꯦ ꯍꯥꯏꯅ ꯑꯩꯈꯣꯏ ꯆꯥꯔꯣꯏꯗꯕ ꯑꯗꯨꯃꯥꯏꯅ ꯇꯧꯔꯣꯏꯗꯕꯅꯤ ꯀꯔꯤꯃꯥ ꯆꯥꯅꯤꯡꯒ꯭ꯔꯅ ꯈꯣꯏ ꯆꯥ ꯂꯞ ꯆꯥꯔꯣꯏ ꯍꯥꯏꯕ ꯅꯨꯡꯉꯥꯏ ꯌꯥꯗ꯭ꯔꯥ
ꯈꯪꯗꯦ
ꯎꯝ ꯎꯝꯝ ꯝ
ꯅꯪ ꯉꯥꯡꯁꯦ ꯆꯞꯄꯗꯅꯕ ꯐꯪꯗ꯭ꯔꯤꯅꯤ
ꯒ
ꯑꯥꯎ ꯎꯝ
ꯅ ꯉꯥꯡꯕ ꯆꯞꯄꯅ ꯇꯥꯕ ꯍꯩꯇ꯭ꯔꯦꯅꯦ ꯇꯥꯔꯕꯣ